ꯍ
ꯑ ꯇꯥꯏ
ꯇꯥꯔꯕꯣ ꯀꯩꯗꯧꯔꯤꯅꯣ ꯀꯩꯗꯧꯔꯝꯃꯤꯅꯣ
ꯑꯩ ꯑꯁ ꯄꯣꯠꯇ ꯍꯥꯏꯑꯦ
ꯑꯣꯝ
ꯉꯁꯤꯒꯤ ꯀꯩꯅꯣ ꯇꯧꯕ ꯊꯕꯛꯇꯣ ꯃꯣꯏꯒꯤ ꯀꯩꯅꯣꯒꯤ ꯃꯌꯥꯡꯁꯤꯡꯒꯤ ꯃꯥꯒꯤ ꯋꯥꯇꯤꯟ ꯍꯥꯏꯔꯛꯄꯗꯣ ꯉꯁꯥꯏ ꯍꯥꯏꯔꯛꯄ ꯍꯌꯦꯡ ꯑꯌꯨꯛ ꯍꯌꯦꯡ ꯑꯌꯨꯛ ꯉꯟꯇꯥ ꯂꯧꯒꯦꯅ ꯑꯗꯨꯒꯤ ꯗꯔ꯭ꯔꯖꯟ ꯇꯔꯥ ꯁꯥꯕꯤꯕ ꯗ꯭ꯔꯖꯟ ꯇꯔꯥꯗꯣ ꯑꯩꯈꯣꯏꯒꯤ ꯅꯤꯐꯨ ꯅꯤꯐꯨ ꯄꯤꯕꯤꯗꯨꯅꯦꯕ ꯑꯗꯨꯏꯗꯨꯅ ꯁꯥꯕꯗ ꯁꯥꯕ ꯃꯇꯝ ꯂꯧꯋꯤꯗꯅ ꯃꯥꯗꯤ ꯌꯥꯝꯅ ꯍꯥꯟꯕ ꯈꯣꯠꯄ ꯀꯔꯤ ꯀꯔꯥꯗꯨ ꯃꯇꯝ ꯂꯧꯋꯦꯕ ꯃꯆꯥ ꯍꯥꯟꯈꯤꯕꯅꯧꯛ ꯐꯩꯌꯦꯕ ꯑꯗꯨꯗ ꯃꯆꯥꯁꯨ ꯂꯩꯇꯕꯃꯤ ꯆꯞ ꯆꯥꯗꯨꯁꯨ ꯗꯖꯟ ꯇꯔꯥ ꯀꯨꯟꯃꯨꯛꯃꯨꯛ ꯁꯥꯔꯕ ꯑꯗꯨꯏ ꯃꯇꯨꯡꯗ ꯑꯃꯨꯛ ꯂꯣꯏꯔꯛꯄꯗ ꯑꯆꯧꯕꯗꯨꯣ ꯑꯃꯨꯛ ꯁꯥꯔꯦ ꯑꯗꯩ ꯑꯅꯤ ꯑꯍꯨꯝꯂꯛ ꯁꯨꯔꯦ ꯉꯁꯤ ꯁꯤꯒꯤ ꯕꯦꯁꯣꯟ ꯇꯣꯠꯜꯂꯤꯁꯦ ꯄꯤꯁ ꯆꯥꯝꯃ ꯀꯨꯟ ꯁꯥꯔꯛꯇꯣꯏꯅꯦꯕ ꯑꯆꯧꯕꯗꯨ ꯄ꯭ꯔꯖꯦꯟ ꯇꯔꯥꯒꯤ ꯑꯗꯨꯅ ꯀꯨꯏꯅ ꯆꯪꯕꯗ ꯍꯧꯖꯤꯛꯐꯥꯎ ꯂꯣꯏꯗ꯭ꯔꯤ ꯏꯔꯨꯕ ꯂꯨꯕ ꯁꯪꯗ꯭ꯔꯦ ꯑꯩꯅ ꯑꯆꯥꯈꯠ ꯇꯥꯏꯔꯝꯃꯤꯅꯤ ꯄꯤꯁ ꯇꯔꯥꯒ ꯃꯉꯥ ꯅꯠꯇꯦ ꯄꯤꯁ ꯇꯔꯥꯃꯥꯊꯣꯏꯒꯨꯝꯕꯗ ꯉꯥꯏꯔꯦ ꯂꯣꯏꯗꯧꯕ
ꯍꯣꯏ ꯑꯩꯁꯨ ꯉꯁꯥꯏꯗꯒꯤ ꯇꯧꯔꯝꯃꯤꯅ ꯊꯕꯛ ꯃꯌꯥꯝ ꯁꯨ ꯅꯨꯡꯉꯥꯏꯥꯟꯕꯗꯒꯤ ꯍ ꯍꯌꯦꯡꯁꯦ ꯍꯩꯖꯤꯡ ꯄꯣꯠ ꯂꯩꯕ ꯑꯗꯨꯗꯨꯒꯤ ꯊꯕꯛꯁꯦ ꯄꯣꯠ ꯆꯩꯗꯣ ꯅꯍꯥꯟꯒꯩꯗꯤ ꯍꯥꯏꯅꯔ꯭ꯔꯒ ꯉꯁꯤꯗꯤ ꯑꯩꯈꯣꯏ ꯅꯣꯡꯃ ꯄꯥꯟꯕꯒꯤ ꯕꯖꯥꯔ ꯀꯩꯀꯩ ꯊꯣꯡ ꯍꯥꯡꯗꯦꯕꯀꯣ ꯑꯗꯨꯗꯨꯒꯤ ꯀꯩ ꯍꯥꯏꯅꯤ ꯄꯣꯠ ꯆꯩꯗꯣ ꯃꯣꯏꯁꯤꯗꯤ ꯊꯤꯜꯂꯛꯀꯗꯕꯗꯣ ꯁꯥꯐꯝꯗ ꯑꯣꯏꯅ ꯂꯧꯕ ꯆꯠꯂꯦꯕ ꯑꯗꯒꯤ ꯄꯣꯠ ꯆꯩꯁꯤꯁꯨ ꯍꯥꯏꯗꯤ ꯍꯌꯦꯡꯒ ꯍꯌꯦꯡꯁꯤ ꯊꯕꯛ ꯍꯥꯏꯗꯤ ꯌꯥꯝ ꯐꯪꯖꯤꯟꯅꯕꯗꯣ ꯑꯗꯨ ꯇꯧꯕꯒꯤ ꯃꯣꯏꯁꯨ ꯄꯣꯠ ꯆꯩꯗꯨꯣ ꯀꯔꯝ ꯀꯔꯝꯕꯅ ꯀꯔꯤ ꯀꯔꯤ ꯄꯨꯔꯤꯅꯣ ꯒ꯭ꯌꯥꯟ ꯇꯥꯗꯕꯒꯤ ꯍꯣꯏ ꯃꯣꯏ ꯃꯐꯝ ꯄꯨꯝꯒꯤ ꯍꯥꯏ ꯃꯔꯤ ꯍꯥꯏ ꯅꯣꯏꯒꯤꯗꯣ ꯌꯥꯎ ꯌꯥꯎ ꯌꯥꯎꯗꯕ꯭ꯔꯥꯁꯨ ꯈꯪꯗꯦꯁꯨ ꯍꯥꯏꯔꯦ ꯑꯗꯒꯤꯗꯤ ꯐꯣꯟꯁꯨ ꯀꯩꯁꯨ ꯄꯨꯂꯞ ꯍꯥꯏꯗꯤ ꯑꯣꯐ ꯊꯧꯖꯤꯟꯈꯤꯕꯅꯦ ꯃ ꯑꯗꯩ ꯃꯌꯥꯝ ꯄꯥꯈꯠ ꯊ ꯊꯦꯡꯖꯤꯜꯂꯑꯕ ꯑ ꯊꯦꯡꯖꯤꯜꯂꯛꯇꯥꯥꯔꯒꯗꯤ ꯍꯌꯦꯡ ꯍꯥꯏꯗꯤ ꯍꯥꯟꯅꯉꯥꯏ ꯍꯥꯟꯕꯤꯅꯕ ꯃꯤ ꯂꯩꯔꯗꯅꯀꯣ ꯑꯗꯨꯗꯨꯒꯤ ꯉꯟꯅ ꯇꯧꯅꯉꯥꯏ ꯇꯧꯔꯦ ꯐꯣꯟꯁꯨ ꯊꯧꯅꯤꯡꯒꯁꯨ ꯃꯊꯥ ꯁꯥꯟꯅꯗꯅ ꯑꯗꯒꯤ ꯑꯗꯨꯗꯤ ꯃꯐꯝꯗ ꯆꯠꯂꯁꯦꯅ ꯇꯧꯕꯗꯅ ꯒꯥꯔꯤ ꯊꯧꯅꯕꯁꯨ ꯃꯤ ꯂꯩꯇ꯭ꯔꯕ ꯑꯩꯈꯣꯏ ꯃꯑꯣꯣꯟꯁꯨ ꯃꯥꯁꯨ ꯂꯨꯍꯣꯡꯗꯣꯏꯗꯨꯅ ꯃꯥ ꯊꯣꯛꯄꯁꯨ ꯅꯨꯡꯉꯥꯏꯇ꯭ꯔꯕꯅꯤꯅ ꯃꯃꯥꯟꯅꯕꯕꯨꯗꯤ ꯀꯧ꯭ꯔꯕ ꯑꯗꯩ ꯑꯁ ꯃꯔꯥꯡ ꯃꯔꯥꯡ ꯃꯔꯥꯡ ꯑꯗꯩ ꯍꯥꯏꯗꯤ ꯄꯣꯆ ꯆꯩ ꯀꯦꯃꯦ ꯑꯃ ꯑꯗꯨ ꯂꯣꯏꯗꯤ ꯂꯣꯏꯈ꯭ꯔꯦ ꯑꯗꯩ ꯍꯧꯖꯤꯛ ꯣ ꯁꯂꯝꯕꯅꯤ ꯣ ꯑꯝꯕꯗ ꯂꯣꯏꯇ ꯉꯥꯏꯔꯤ ꯑꯗꯩ ꯑꯃꯨꯛ ꯆꯥꯛꯃꯨꯛ ꯊꯣꯡꯉꯝꯃꯤꯅ ꯑꯩꯈꯣꯏ ꯃꯥ ꯆꯥꯛ ꯊꯣꯡꯕ ꯌꯥꯗꯕꯅꯤꯅ ꯑꯃꯨꯛ ꯑꯩ ꯊꯣꯡꯉꯦ ꯆꯝꯐꯨꯠ ꯍꯋꯥꯏꯅꯦ ꯑꯗꯒꯤ ꯍꯋꯥꯏ ꯑꯁꯥꯡꯕꯤꯅꯦ ꯃꯌꯥꯝ ꯃꯌꯥꯝ ꯇꯧꯔꯒ ꯊꯣꯡꯖꯤꯜꯂꯦ ꯈꯥꯃꯦꯟꯁꯤ ꯃ ꯈꯔ ꯍꯥꯞꯆꯤꯜꯂ ꯑꯗꯨꯒ ꯆꯥꯕꯗꯤ ꯃꯃꯥꯡꯗ ꯄꯨꯂꯞ ꯆꯥꯔꯅꯤ ꯈꯨꯕꯦꯝ ꯑꯃꯁꯨ ꯉꯁꯥꯏ ꯑꯗꯒꯤ ꯑꯩꯈꯣꯏ ꯑꯩꯈꯣꯏ ꯅꯤꯉꯕꯣꯏ ꯃꯌꯥꯝꯁꯨ ꯂꯥꯛꯄꯗꯣ ꯍꯥꯏꯕꯗꯤ ꯃꯣꯏꯁꯨ ꯊꯕꯛ ꯋꯥꯔꯨꯕꯅꯤꯅ ꯁꯨꯝ ꯄꯨꯂꯞ ꯆꯥꯏꯔꯁꯤꯅ ꯉꯥ ꯉꯧꯔ ꯉꯥ ꯊꯣꯡꯉꯦ ꯑꯗꯒꯤ ꯂꯐꯨꯔꯣꯟꯕ ꯑꯗꯒꯤ ꯀꯩꯀꯩ ꯉꯁꯥꯏ ꯇꯧꯕꯗꯨꯕꯣ ꯑꯥ ꯈꯥꯃꯦꯟ ꯈꯥꯃꯦꯟ ꯑꯆꯧꯕꯤꯗꯣ ꯑꯗꯨꯝ ꯕꯖꯥꯔ ꯇꯧꯕꯗꯣ ꯑꯗꯨ ꯇꯧꯔꯦ ꯀꯦꯀꯠ ꯈꯔ ꯈꯥꯡꯉꯥꯎꯕꯅꯤ ꯇꯧꯍꯧꯕꯅꯦ ꯑꯩꯈꯣꯏꯁꯤꯁꯨ ꯆꯝꯊꯣꯡ ꯈꯔ ꯆꯥꯅꯤꯡꯉꯦ ꯆꯝꯊꯣꯡ ꯈꯔ ꯊꯣꯡꯉꯦ ꯑꯗꯨꯒ ꯍꯣꯔꯦꯟ ꯂꯣꯏꯔꯒ ꯄꯨꯂꯞ ꯆꯥꯃꯤꯟꯅꯔꯅꯤ ꯋꯥꯏꯗ ꯑꯗꯨꯩ ꯠ ꯅꯦꯕꯀꯣ ꯊꯕꯛꯁꯦꯔ ꯁꯪꯗꯕ ꯉꯁꯥꯏ ꯀꯩꯅꯣ ꯇꯧꯕ ꯉꯁꯤꯒꯤ ꯐꯤ ꯍꯣꯡꯉꯦ ꯆ ꯑꯍꯨꯝꯂꯛ ꯁꯨꯔꯦꯕ ꯑꯗꯒꯤꯗꯤ ꯉꯥꯗꯨꯁꯨ ꯑꯃꯨꯛ ꯄꯨꯖ ꯂꯥꯛꯑꯕꯅꯤꯥꯗꯨ ꯁꯦꯝꯗꯕ ꯌꯥꯔꯦ ꯗꯣ ꯀꯤꯂꯣ ꯑꯅꯤꯃꯛ ꯃꯈꯥꯏ ꯑꯅꯤꯃꯨꯛ ꯇꯥꯔꯝꯒꯅꯦꯕ ꯑꯗꯨꯏꯗꯣ ꯉꯥ ꯑꯍꯨꯝ ꯁꯤ ꯄꯨꯟꯅ ꯀꯤꯂꯣ ꯇꯔꯦꯠ ꯍꯥꯏꯕꯃ ꯍꯥꯏ ꯑꯗꯨ ꯁꯨꯝ ꯁꯦꯝꯃꯦ ꯑꯩꯈꯣꯏ ꯕꯦꯝ ꯅꯨꯄꯥꯗ ꯇꯧꯔ ꯂꯥꯛꯑꯦ ꯃꯥꯒ ꯃꯥꯅ ꯈꯔ ꯁꯦꯝꯍꯧꯔꯝꯃꯦ ꯃꯥꯗꯣ ꯃꯥꯁꯨ ꯃꯤ ꯂꯩꯇ ꯎ ꯑꯗꯨꯗ ꯃꯥ ꯁꯦꯝꯖꯤꯟ ꯌꯥꯎ ꯂꯩꯔꯅꯤꯅ ꯐꯤꯔꯣꯜ ꯆꯠꯄ ꯉꯥꯍꯤꯡꯅꯝ ꯅꯝꯃꯅꯤ ꯑꯗꯒꯤ ꯍꯥꯎꯆ ꯂꯥꯎꯕꯁꯨ ꯂꯩꯔ ꯆꯠꯇꯣꯏꯅꯦꯅ ꯇꯧꯕꯗꯨꯗ ꯑꯩꯅ ꯅꯪ ꯆꯠꯂꯣ ꯈꯣꯠꯂꯣ ꯇꯧꯕꯁꯨ ꯌꯥꯗ꯭ꯔꯦ ꯑꯗꯨ ꯃꯥꯁꯨ ꯁꯦꯝꯃꯤꯟꯅꯔꯦ ꯉꯥꯍꯤꯡ ꯃ ꯅꯝ ꯑꯃ ꯆꯠꯈ꯭ꯔꯦ ꯑꯗꯨ ꯍꯥꯏꯔꯗꯤ ꯊꯕꯛ ꯏꯪꯈꯥꯡꯗꯨꯅ ꯀꯩ ꯇꯧꯕ ꯐꯩꯌꯦꯕꯀꯣ ꯃꯥꯗꯣ ꯍꯥꯏꯗꯤ ꯀꯩꯝꯇ ꯆꯤꯜꯍꯥꯎ ꯊꯤꯕ ꯈꯣꯠꯄ ꯇꯧꯕꯗꯣ ꯑꯣꯏꯗꯦꯕ
ꯑꯗꯨꯩ ꯅꯪꯁꯨ ꯋꯥꯔꯝꯕꯅꯤ ꯉꯁꯤ ꯊꯕꯛꯇꯣ ꯑꯩꯁꯨꯅꯦ ꯉꯥꯛꯇꯕ ꯁꯪꯗꯤꯦ ꯉ ꯅꯉꯣꯟ ꯐꯣꯟ ꯇꯧꯛꯦ ꯇꯧꯕꯐꯥꯎ ꯁꯪꯗꯦꯕ ꯏꯁꯥꯁꯦ ꯑꯗ ꯅꯣꯏꯒꯤ ꯊꯕꯛ ꯊꯧꯗꯣꯛ ꯊꯣꯛꯄꯅꯤꯅ ꯆꯤꯜꯂꯝꯃꯅꯤ ꯈꯪꯉꯕ ꯑꯗꯣ ꯅꯣꯡ ꯄꯥꯝꯕꯁꯤꯗꯤ ꯑꯗꯨꯝ ꯕꯟ ꯇꯧꯒꯦꯅ ꯈꯪꯅꯔ ꯑꯗꯨ ꯅꯅ ꯍꯥꯟꯅ ꯅꯣꯡꯃ ꯋꯥꯠꯂꯤ ꯉꯔꯥꯡꯒꯨꯝꯕ ꯇꯧꯔꯝꯃꯗꯤ ꯊꯕꯛ ꯋꯥꯕ ꯈꯔꯁꯨ ꯐꯥꯗꯧꯕ ꯍꯥꯏꯕꯗꯨ ꯄꯨꯛꯅꯤꯡ ꯋꯥꯈꯜꯗ ꯋꯥꯔꯦꯗꯅ ꯊꯣꯡꯗꯣ ꯍꯥꯡꯗ꯭ꯔꯕꯅꯤꯅ ꯁꯣꯝ ꯅꯥꯀꯟꯗ ꯃꯤꯒꯤ ꯍꯩꯡꯤꯡ ꯄꯣꯠꯇꯨꯗꯤ ꯇꯧꯗ ꯌꯥꯄꯣ ꯅꯠꯇꯦ ꯑꯗꯨꯒꯤ ꯊꯣꯏꯗꯣꯛ ꯊꯤꯖꯤꯟ ꯇꯧꯕꯗ ꯀꯌꯥꯝꯗꯤ ꯋꯥꯔꯝꯒꯅꯤ
ꯃꯣꯏ ꯌꯥꯅꯦ ꯍꯣꯏ ꯑꯦ ꯃꯣꯏꯅꯅꯦ ꯍꯥꯏꯗꯤ ꯄꯣꯠꯇꯣ ꯑꯍꯨꯝ ꯃꯔꯤ ꯃꯤ ꯑꯍꯨꯝ ꯃꯔꯤꯗꯤ ꯄꯨꯈ꯭ꯔꯕꯅꯦ ꯑꯗꯣ ꯅꯣꯏ ꯄꯣꯠꯇꯨ ꯌꯥꯎꯕ ꯌꯥꯎꯈꯤꯗꯕ꯭ꯔꯥ ꯑꯁꯨꯣ ꯍꯥꯏꯗꯤ ꯃꯥꯁꯨ ꯒ꯭ꯌꯥꯟ ꯇ ꯇ ꯆꯥꯗꯣ ꯍꯥꯏꯕ ꯉꯝꯗꯦ ꯍꯥꯏꯖꯤꯜꯂꯛꯑꯦ ꯑꯗꯒꯤ ꯐꯣꯟ ꯇꯧꯗꯦ ꯑꯩ ꯑꯦ ꯃꯣꯏꯗꯤ ꯑꯩꯈꯣꯏ ꯃꯌꯥꯏ ꯅꯝꯕꯔꯗꯩ ꯇꯧꯕꯗꯨ ꯄꯥꯏꯔꯛꯇꯦ ꯇ꯭ꯔ ꯑꯩꯈꯣꯏꯒꯤꯝ ꯅꯝꯕꯔ ꯇꯧꯕ ꯄꯥꯏꯗ꯭ꯔꯦ ꯈꯪꯕꯩ ꯃꯥꯜꯂꯦꯅ ꯑꯩꯗꯩ ꯑꯩꯉꯣꯟꯗ ꯑꯃꯨꯛ ꯇꯧꯔꯕꯅꯦꯕ ꯑꯗꯨꯐꯥꯎ ꯂꯣꯏ ꯀꯠꯂꯛꯑꯦꯕ ꯥꯏꯍꯥꯛꯇꯪ ꯀꯛꯊꯠꯈꯤꯕꯗꯨꯣ ꯑꯩꯈꯣꯏ ꯑꯁ ꯁꯤꯗꯤ ꯀꯃꯥꯏꯅ ꯇꯧꯗꯣꯏꯅ ꯁꯣꯏꯔꯣꯏꯗꯣꯏꯔꯥꯔꯒ ꯈꯜꯂꯒ ꯋꯥ ꯑꯗꯨꯃꯥꯏꯅ ꯋꯥꯔꯦ ꯑꯗꯣ ꯀꯣꯟꯅ ꯊꯪꯗꯕꯨꯗꯤ ꯀꯩꯅꯣ ꯇꯧꯔꯦ ꯊꯦꯡꯉꯦ ꯄꯨꯡ ꯃꯔꯤ ꯃꯈꯥꯏ ꯃꯉꯥ ꯇꯥꯔꯀꯥꯟꯗ ꯈꯣꯏꯕꯦꯝꯒ ꯃꯥꯏ ꯅꯨꯄꯥꯒ ꯇꯧꯔ ꯆꯠꯂꯨꯔꯦ ꯃꯐꯝꯗꯨꯗ ꯑꯗꯩ ꯑꯩꯈꯣꯏ ꯁꯤꯗꯒꯤ ꯑꯩꯈꯣꯏ ꯅꯨ ꯃꯤ ꯑꯃꯒ ꯑꯗꯒꯤ ꯑꯕꯨꯡꯒ ꯃꯥꯟꯅꯕ ꯇꯧꯔ ꯆꯠꯂꯨꯔꯦꯗꯨꯀꯥꯟꯗꯗꯤ ꯄꯣꯠꯇꯨ ꯄꯨꯈ꯭ꯔꯕꯅꯤ ꯑꯗꯨꯝ ꯑꯗꯨꯝ ꯄꯤꯔꯣ ꯑꯗꯨꯝ ꯍꯥꯏꯗꯂꯛꯑꯦꯕ ꯑꯗꯗꯤꯔꯅ ꯇꯥꯏꯦ ꯑꯩꯈꯣꯏ ꯑꯗꯨꯃꯥꯏꯅ ꯄꯣꯠꯇꯨ ꯂꯥꯛꯑꯔꯣꯏꯗꯤ ꯀꯩ ꯀꯩ ꯁꯤꯖꯤꯟꯅꯅꯤ ꯈꯟꯕꯗ ꯍꯧꯖꯤꯛꯇꯤ ꯑꯃꯨꯛ ꯂꯣꯏ ꯊꯣꯡ ꯍꯥꯡꯗꯕꯅ ꯈꯨꯗꯛꯇ ꯁꯥꯎꯋ ꯍꯥꯏꯔꯁꯨ ꯅꯨꯡꯉꯥꯏꯔꯣꯏꯗꯕꯅꯤꯅ ꯑꯩꯈꯣꯏ ꯀꯩꯅꯣ ꯍꯣꯏ ꯏꯕꯨꯡ ꯍꯣꯏ ꯃꯣꯏ ꯌꯦꯟ ꯈꯔ ꯂꯣꯏꯌꯦꯕ ꯌꯦꯟ ꯀꯣꯛꯄ ꯍꯥꯏꯗꯤꯦ ꯃꯣꯏ ꯐꯥꯝ ꯇꯧꯕꯒꯤ ꯌꯦꯟ ꯂꯩꯕꯗꯣ ꯍꯤꯔꯨꯝ ꯑꯣꯏꯅ ꯐꯨꯠꯂ ꯍꯥꯞꯄꯁꯤꯅ ꯍꯥꯏꯅꯔꯅꯤ ꯅꯪꯒꯗ꯭ꯔꯗꯅ
ꯃꯣꯏꯒꯤ ꯑꯆꯥꯄꯣꯠꯠꯇꯤ ꯀꯥꯏ ꯑꯣꯏꯗ ꯏ ꯁꯤꯟꯒꯦꯅꯣ
ꯂꯤꯛꯂꯥꯗꯒꯤ ꯁꯤꯟꯕ ꯑꯗꯨꯗꯨ
ꯎꯝ ꯎꯝ ꯑꯣ ꯅꯣꯏꯗꯁꯨ ꯂꯤꯛꯂꯥꯒꯤ ꯕ꯭ꯔꯥꯟꯁ ꯂꯩꯀꯣ ꯃꯁꯥ
ꯂꯣꯏ ꯂꯩ ꯀꯩꯅꯣ ꯑꯩꯈꯣꯏꯁꯤ ꯃꯣꯏꯅ ꯁꯨꯝ ꯗꯂꯥ ꯑꯗꯨꯝ ꯈꯔ ꯐꯖꯩ ꯈꯣꯠꯂꯦ ꯑꯗꯩ ꯍꯥꯏꯗꯤ ꯃꯣꯏ ꯑꯗꯨꯝ ꯄꯣꯠ ꯆꯩ ꯍꯥꯞꯄ ꯈꯣꯠꯄꯗꯤ ꯐꯖꯩꯗꯅꯀꯣ ꯄꯦꯤꯡꯩ ꯀꯩ ꯀꯩꯗꯨꯁꯨ ꯑꯗꯨꯏꯗꯨꯒꯤ ꯑꯗꯨꯝ ꯃꯣꯏꯗ ꯄꯨꯂꯞ ꯇꯧꯔꯁꯨ ꯑꯗꯨ ꯇꯧꯕꯗꯨꯒꯤ ꯇꯧꯕꯅꯤꯗ ꯍꯣꯏ ꯒꯨꯂꯥꯒꯨꯝꯕꯗꯤ ꯂꯧꯗ꯭ꯔꯦꯕ ꯒꯨꯂꯥꯗꯤ ꯑꯇꯣꯞꯄꯗꯒꯤ ꯑ ꯊꯤꯡꯉꯒ ꯂꯧꯔꯦ ꯑꯩꯈꯠꯄ ꯑꯃꯁꯨ ꯋꯥꯔꯝꯃꯅꯤ ꯆꯥꯏ ꯅꯨꯃꯤꯠ ꯅꯤꯅꯤ ꯍꯨꯝꯅꯤ ꯁꯨꯔꯦ ꯍꯥꯏꯗꯤ ꯆꯦꯟꯃꯤꯟꯅꯕꯁꯨ ꯂꯩꯇꯕ ꯍꯥꯏꯗꯤ ꯃꯤ ꯑꯇꯩ ꯑꯩꯈꯣꯏꯒꯤꯦꯝꯈꯩꯗꯤ ꯂꯣꯏꯅ ꯑꯍꯟꯈꯩ ꯑꯍꯟ ꯑꯣꯏꯔꯕꯅꯤꯅ ꯃꯣꯏꯗꯤ ꯑꯃꯨꯛ ꯅꯍꯥ ꯑꯣꯏꯔꯕꯅꯤꯅ ꯄꯣꯠ ꯆꯩ ꯌꯣꯟꯐꯝ ꯈꯣꯠꯄ ꯑꯗꯒꯤ ꯀꯩ ꯀꯩ ꯄꯥꯡꯝꯒꯗꯕ ꯈꯣꯠꯀꯗꯕ ꯃꯥ ꯑꯗꯨꯨꯗ ꯉꯥꯁꯨ ꯂꯧꯔꯛꯏꯅꯤ ꯑꯗꯒꯤ ꯃꯣꯏ ꯍꯌꯦꯡꯒꯤ ꯐꯤ ꯊꯤꯟꯅꯕ ꯈꯣꯠꯄ ꯐꯤꯁꯨ ꯑꯃꯨꯛ ꯂꯧꯔꯏꯅꯤ ꯑꯁ ꯊꯕꯛꯇꯤ ꯌꯥꯝ ꯈ꯭ꯔꯖꯥꯅ ꯃꯥꯅ ꯇꯧꯔꯤ ꯃꯌꯥꯝꯁꯦ
ꯑꯗꯨꯅꯦ ꯏꯕꯨꯡꯉ ꯑꯩꯒꯤꯅꯦꯅꯦ ꯉꯁꯤ ꯅꯨꯃꯤꯠꯇꯅꯦ ꯀꯣꯛ ꯃꯃꯩ ꯌꯨꯡꯕꯖꯥꯠꯅꯤ ꯏꯁꯥꯁꯦ ꯍꯨꯃꯥꯎ ꯍꯔꯣ ꯔꯔꯣ ꯇꯥꯕ ꯐꯝꯅ ꯐꯝꯅ ꯁꯥꯗ ꯁꯥꯔꯕꯅꯤꯅ ꯑꯗꯩ ꯑꯩꯈꯣꯏꯗꯁꯨ ꯋꯥꯝꯗꯅꯤꯅ ꯃꯥꯗꯤ ꯍꯧꯖꯤꯛꯐꯥꯎ ꯐꯝꯃꯤ ꯑꯩꯗꯤ ꯋꯥꯔꯤ ꯁꯥꯕꯒꯤ ꯉꯥꯛꯇ ꯄꯨꯊ ꯊꯣꯛꯂꯛꯏꯗꯅ ꯃꯥꯗ ꯍꯧꯖꯤꯛꯐꯥꯎ ꯐꯝꯃꯤꯅ ꯁꯥꯄ ꯍꯧꯔ ꯒ꯭ꯟ ꯇꯥꯗꯦ ꯇꯧꯔꯤꯁꯤꯡꯁꯦ ꯑꯉꯥꯡꯈꯩꯁ ꯉꯁꯤꯗꯤ ꯅ ꯅꯆꯤꯟꯜꯅꯥꯎ ꯇꯥꯟꯅꯔꯒ ꯊꯣꯡꯉ ꯆꯥꯛ ꯌꯦꯟꯁꯥꯡꯗꯣꯅ ꯍꯥꯏꯣꯟꯅ ꯆꯥꯛ ꯊꯣꯡꯈ꯭ꯔꯦ ꯑꯗꯨꯗꯒꯤ ꯑꯃꯅ ꯃꯔ ꯑꯣꯏꯅ ꯃꯄꯥꯡꯃꯜ ꯈꯠꯂꯒ ꯈꯣꯠꯂꯒ ꯌꯦꯟ ꯈꯔ ꯂꯩꯔꯨꯔꯕꯅꯦ ꯃꯤ ꯑꯅꯤꯒꯤ ꯑꯣꯏꯔꯣ ꯑꯗꯨꯗꯨꯅ ꯈꯣꯏꯗꯣꯛ ꯈꯣꯠꯇꯣꯛꯄꯣ ꯇꯧꯔ ꯆꯥꯔꯁꯤꯦꯅ ꯑꯗꯒꯤ ꯊꯕꯛ ꯁꯨꯨꯔ ꯃꯌꯥꯝꯒꯤ ꯀ꯭ꯂꯤꯆ ꯉꯥꯃꯨꯛ ꯉꯧꯔꯦ ꯑꯗꯨꯁꯨ ꯐꯅꯌꯥꯝ ꯂꯩꯇꯦ ꯑꯗꯨꯒ ꯇꯧꯔꯒ ꯍꯣꯔꯦꯟ ꯑꯩꯈꯣꯏ ꯆꯥꯔꯁꯨ ꯆꯥꯖꯔꯒꯦ ꯃꯍꯤ ꯈꯔ ꯍꯥꯞꯆꯤꯜꯂ ꯊꯣꯡꯁꯨ ꯊꯣꯡꯗꯣꯛꯑꯒꯦꯅ ꯍꯥꯏꯔꯒ ꯅꯣꯏ ꯊꯣꯛꯣꯛꯄ ꯇꯧꯔꯣꯅ ꯊꯥꯗꯣꯛꯑꯕꯅꯤ ꯑꯗꯨꯗ ꯆꯥꯛ ꯂꯥꯑ ꯑꯃ ꯂꯣꯏꯔꯦ ꯈꯥꯡ ꯉꯝꯗꯅ ꯏꯩꯅꯣ ꯏꯃꯣꯝ ꯆꯥꯁꯤꯜꯂꯕꯅꯦ
ꯍꯣꯏ ꯑꯩꯁꯨ ꯑꯩꯁꯨ ꯉꯁꯤꯗꯤ ꯀꯩ ꯀꯩꯅꯣ ꯌꯥꯝ ꯆꯥꯈ꯭ꯔꯦ ꯍꯥꯏꯕꯗꯤ ꯉꯁꯥꯏ ꯑꯩꯈꯣꯏ ꯀ ꯑꯩꯈꯣꯏ ꯑꯩꯗꯤ ꯀꯛꯆꯤꯡꯒꯤ ꯀꯩꯅꯣ ꯇꯧꯕ ꯑꯣꯏꯇꯥꯔꯒꯗꯤ ꯀꯕꯣꯛ ꯍꯤꯡꯇꯣꯠꯁꯦ ꯀꯝꯄꯜꯁꯔꯤ ꯍꯥꯞꯄꯦꯕꯀꯣ ꯆꯪꯅꯤꯡꯗꯦ ꯑꯗꯨꯃꯥꯏꯅ ꯑꯣꯏꯕꯗꯣ ꯉ ꯀꯕꯨꯏ ꯏꯤꯡꯇꯣꯁꯨ ꯑꯗꯨꯝ ꯑꯃꯨꯛ ꯇꯣꯠꯄ ꯂꯣꯏꯔꯝꯗ꯭ꯔꯦ ꯆꯥꯝꯃ ꯁꯤꯡꯕꯅꯦꯕꯀꯣ ꯑꯟꯈꯩꯒꯤꯗꯣ ꯌꯥꯡꯈꯩ ꯑꯃ ꯌꯥꯡꯈꯩ ꯑꯃ ꯂꯣꯏꯔꯝꯃꯦ ꯌꯥꯡꯈꯩ ꯑꯃꯗ ꯅꯇꯪ ꯂꯔꯒ ꯂꯧꯕ ꯂꯥꯛꯑꯣ ꯈꯣꯠꯣ ꯇꯧꯔꯁꯨ ꯑꯅꯤꯔꯛ ꯊꯣꯛꯅ ꯂꯧꯕ ꯆꯠꯂꯤꯅꯦ ꯍꯥꯏꯕ ꯑꯗꯨꯝ ꯅꯛꯄ ꯑꯣꯏꯔꯗꯤ ꯐꯕꯀꯣ ꯒꯥꯔꯤꯃꯨꯛ ꯇꯧꯔꯛ ꯆꯠꯀꯅꯤ ꯑꯁ ꯕꯦꯔꯥ ꯌꯥꯝ ꯇꯥꯏꯔ ꯇꯧꯔꯤꯁꯦ ꯑꯩ ꯊꯕꯛꯇꯨ ꯁ ꯁꯪ ꯁꯪꯗ꯭ꯔꯦꯕ ꯃꯆꯦꯠ ꯃꯆꯦꯠ ꯀꯩꯅꯣ ꯇꯧꯒꯦ ꯍꯥꯏꯔꯁꯨ ꯑꯩ ꯉꯁꯥꯏ ꯉꯥ ꯁꯦꯝꯕꯒꯤ ꯏ ꯅꯥꯏꯄ ꯂꯩꯔꯤ ꯑꯗꯨ ꯁꯤꯕꯣ ꯈꯣꯡ ꯈ ꯍꯥꯝꯕ ꯁꯪꯗ꯭ꯔꯦ ꯍꯥꯏꯕꯗꯤ ꯆꯥꯛꯁꯨ ꯑꯃꯨꯛ ꯊꯣꯡꯉꯝꯃꯤꯉꯦ ꯑꯗꯣ ꯑꯗꯒꯤ ꯑꯃꯨꯛ ꯌꯦꯟ ꯃꯆꯥ ꯃꯈꯩꯗꯨꯁꯨ ꯑꯃꯨꯛ ꯅꯣꯡ ꯇꯥꯔꯛꯑꯦ ꯍꯧꯖꯤꯛ ꯅꯣꯡ ꯐꯠꯄ ꯇꯥꯔꯛꯏꯦꯕꯀꯣ ꯑꯗꯨꯏ ꯅꯣꯡ ꯇꯥꯔꯛꯄ ꯁꯣꯠꯇꯅꯕꯅ ꯑꯃꯨꯛ ꯂꯣꯏꯁꯤꯜꯂꯝꯕꯗ ꯑꯗꯨꯝ ꯊꯕꯛꯇꯣ ꯃꯊꯪ ꯃꯊꯪ ꯑꯁꯨꯝ ꯂꯩꯈꯤꯕꯒꯤ ꯀꯩꯝꯇ ꯁꯪꯗꯕ ꯑꯗꯨꯃꯥꯏꯅ ꯇꯧꯋꯦꯕ
ꯍꯧꯖꯤꯛꯁꯨ ꯇꯥꯔꯤꯕ ꯅꯣꯡꯁꯨꯦ ꯑꯗꯣꯝꯇ
ꯇꯥꯔꯤꯌꯦ ꯅꯣꯡꯈꯕ ꯇꯔꯦ
ꯑꯩꯈꯣꯏ ꯉꯁꯤ ꯅꯣꯡ ꯃꯔꯤꯛ ꯑꯃꯨꯛ ꯛꯇꯦ
ꯑꯗꯒꯤ ꯋꯥꯔꯤ ꯁꯝ ꯍꯥꯏꯔ ꯂꯩꯇꯦ ꯁꯨꯝ ꯂꯥꯡꯕꯅꯤꯅ ꯑꯉꯥꯡꯁꯨ ꯂꯥꯛꯄꯅꯤꯅ ꯑꯃꯨꯛ ꯆꯦꯟꯁꯤꯜꯂꯛꯀꯅꯤ ꯑꯃ ꯇꯧꯔꯛꯀꯅꯤ ꯍꯥꯏꯗꯤ ꯉꯥꯛꯇꯪ ꯇꯨꯝꯒꯦ ꯇꯧꯔꯁꯨ ꯉꯁꯥꯏ ꯉꯥꯛꯇꯪ ꯄꯣꯊꯥꯔꯝꯝꯕꯅꯦꯕ ꯑꯩꯈꯣꯏ ꯁꯤꯗꯤ ꯑꯩꯈꯣꯏ ꯀꯥꯏ ꯃꯆꯥꯁꯨ ꯂꯩꯔꯦꯅ ꯑꯗꯒꯤ ꯑꯩꯈꯣꯏ ꯏꯕꯦꯝ ꯃꯆꯥꯁꯨ ꯂꯥꯛꯄꯅꯤꯅ ꯃꯃꯥꯅꯤ ꯄꯥꯔꯒꯗꯤ ꯑꯗꯨꯝ ꯑꯗꯨꯝ ꯂꯥꯡꯕꯗꯣ ꯍꯥꯏꯗꯤ ꯑꯃꯅ ꯇꯧꯔꯁꯨ ꯑꯃꯅ ꯑꯗꯨꯝ ꯂꯥꯡꯁꯤꯟꯕꯤ ꯈꯣꯠꯆꯤꯟꯕꯤ ꯇꯧꯕꯗꯣ ꯇꯧꯕꯗ ꯑꯃꯨꯛ ꯁꯦꯡꯍꯣꯛ ꯁꯦꯡꯟ ꯁꯥꯟꯅꯒꯅꯤ ꯅ ꯄꯠꯊꯥꯁꯨ ꯄꯣꯊꯥꯍꯗ꯭ꯔꯦ ꯍꯣꯔꯦꯟ ꯄꯣꯞ ꯇꯥꯔꯅꯤ
ꯑꯩꯁꯨ ꯉꯁꯤꯗꯤ ꯊꯕꯛ ꯂꯣꯏꯕꯒ ꯃꯤꯖꯊꯣ ꯄ ꯄꯣ ꯇꯅꯤ ꯋꯥꯔꯦ ꯋꯥꯔꯦ ꯍꯥꯏꯕꯗꯤ ꯍꯥꯏꯍꯩꯗꯤ ꯑꯗꯨꯕꯨ ꯋꯥꯔꯦ ꯍꯥꯏꯗꯤ ꯐꯝꯕ ꯐꯝꯕꯗ ꯐꯝꯃꯒ ꯇꯧꯕ ꯊꯕꯛ ꯍꯥꯏꯗꯅ ꯐꯝꯖꯜꯂꯒ ꯀꯨꯝꯒꯅ ꯄꯨꯡ ꯑꯃ ꯑꯅꯤ ꯐꯝꯕꯗ ꯐꯠꯇꯦ ꯍꯥꯏꯅꯤ ꯑꯩꯈꯣꯏ ꯀꯌꯥꯝ ꯀꯨꯏꯔꯒꯦ ꯉꯁꯥꯏꯃꯨꯛꯇꯤ ꯐꯝꯒꯠꯂꯛꯏꯅꯣ ꯎꯝ ꯈꯨ ꯃꯥꯔꯤ ꯁꯥꯖ ꯑꯁꯦ ꯈ꯭ꯋꯥꯡꯁꯤꯁꯨ ꯐꯝꯃꯦ ꯗꯔ ꯅꯥꯔꯦ
ꯃꯥꯅꯦ ꯈ꯭ꯋꯥꯡꯗ ꯐꯝꯕ ꯍꯦꯟꯍꯟꯕꯩ ꯅꯥꯏꯅꯦ ꯇꯧꯗꯕꯁꯨ ꯌꯥꯗꯕ ꯄꯩꯁꯥꯗꯣ ꯐꯔꯛ ꯇꯥꯕꯅ ꯀ ꯗꯥꯥꯛꯀꯅꯤ
ꯃꯥꯅꯤ
ꯎꯝ ꯒ꯭ꯌꯥꯟ ꯇꯥꯗꯤꯦ ꯈꯔꯁꯤ ꯇꯟꯖꯥꯁꯤꯗ ꯑꯃꯨꯛ ꯃꯁꯥ ꯄꯤꯈꯤ ꯍꯥꯏꯦ ꯅꯥꯕꯒꯤ ꯃꯇꯦꯡ ꯄꯥꯡꯖꯩꯅ ꯑꯃꯨꯛ ꯒ꯭ꯔꯨꯞꯇꯀ ꯀꯍꯥꯏꯅ ꯈꯂ ꯂꯩ ꯁꯣꯟꯗꯅ ꯃꯔꯔꯨꯞ ꯆꯣꯟꯗꯤꯉ ꯐꯣꯏꯗꯅ ꯂꯩꯌꯦꯦ ꯃꯥꯟꯗꯦ
ꯎꯝ ꯍꯅꯪꯒꯦꯁꯤꯒꯤ ꯄꯩꯁꯥꯗꯨ ꯑꯗꯨꯝ ꯐꯌꯥꯝꯕ ꯂꯥꯛꯄ ꯂꯥꯛꯑꯕꯅꯤꯅ ꯅꯍꯥꯟꯁꯨ ꯀꯩꯅꯣ ꯇꯧꯔꯝꯃꯅꯤ ꯅꯪꯅ ꯅꯍꯥꯟ ꯄꯩꯁꯥꯗꯨ ꯀꯌꯥꯅꯣ ꯑꯍꯥꯟꯕꯒꯤ ꯑꯣꯏꯕꯗꯣ ꯂꯤꯁꯤꯡ ꯑꯍꯨꯝ ꯃꯌꯥꯔꯛ
ꯑꯕ
ꯑꯗꯩ ꯍꯟꯗꯛ ꯉꯁꯤꯒ ꯑꯃꯨꯛ ꯂꯤꯁꯤꯡ ꯑꯍꯨꯝ ꯌꯥ ꯂꯤꯁꯤꯡ ꯇꯔꯨꯛꯃꯨꯛꯇꯤ ꯐꯪꯉꯗꯅꯀꯣ
ꯎꯝ
ꯇ ꯃꯛꯒꯤꯁꯨꯔ ꯃꯥꯞꯂ ꯄꯥꯁ ꯄꯥꯕꯗ ꯑꯗꯨ ꯀꯥꯟꯅꯗ꯭ꯔꯗꯣ ꯍꯥꯏꯗꯤ ꯀꯨꯏꯕꯅꯗꯤ ꯑꯗꯨꯝ ꯋꯥꯔꯤ ꯑꯗꯨꯝ ꯁꯥꯟꯅꯕꯅꯦ ꯅꯪ ꯂꯩꯔꯁꯨ ꯑꯗꯨꯝ ꯁꯥꯟꯅꯔꯤꯁꯨ ꯉꯥꯏꯔ ꯅꯠꯇ꯭ꯔꯥ ꯑꯗꯨꯝ ꯐ ꯎ ꯑꯗꯨ ꯃꯇꯝ ꯌꯥꯝ ꯃꯥꯡꯉꯣꯏ ꯑꯇꯣꯞ ꯑꯇꯣꯞꯄ ꯊꯕꯛ ꯇꯧꯕ ꯃꯈꯩꯗꯤ ꯑꯗꯨꯝ ꯍꯥꯏꯕꯗꯤ ꯑꯗꯨꯝ ꯍꯥꯏꯕꯗꯤ ꯈꯨꯠ ꯆꯪꯉꯦ ꯍꯥꯏꯇꯥꯔꯦ ꯁꯤꯗꯤ ꯑꯗꯨꯝ ꯀꯩꯁꯨ ꯈꯨꯠ ꯆꯪꯗꯦꯕ ꯍꯥꯏꯗꯤ ꯃꯤꯠ ꯃꯤꯠꯁꯨ ꯅꯨꯡꯉꯥꯏꯇꯦ ꯀꯣꯏꯅꯔꯁꯨ ꯃꯦꯠꯀꯗꯣꯏꯅꯤ ꯑꯗꯨꯃꯥꯏꯅ ꯇꯧꯕꯗ ꯅꯨꯡꯉꯥꯏꯇꯕꯒꯤꯀꯣ ꯑꯗꯨꯅꯦ ꯑꯗꯨ ꯑꯣꯏꯒꯒ ꯑꯃꯨꯛ ꯀꯩꯅꯣ ꯇꯧꯅ ꯌꯦꯡꯁꯒꯦ ꯇꯧꯕꯤꯔꯛꯀꯦ ꯑꯗꯨꯒꯤꯕꯨꯗꯤ ꯀꯩꯝ ꯈꯜꯂꯨꯅꯨꯕꯀꯣ ꯍꯟꯗꯛꯀꯤꯁꯤ ꯂꯣꯏꯔꯒ ꯄꯩꯁꯥꯗꯨꯣ ꯐꯪꯉꯒ ꯑꯗꯨꯒ ꯑꯗꯨꯝ ꯁꯤꯟꯕ ꯌꯥꯅꯤꯗ ꯑꯗꯨꯏꯗ ꯑꯩ ꯁꯤ ꯁꯦꯝꯕꯤꯔꯛꯀꯦ
ꯊꯥꯒꯠꯆꯔꯤ ꯍꯥꯏꯇꯥꯕꯅꯦ ꯑꯗꯨꯗꯤ
ꯑ ꯆꯥꯛ ꯊꯣꯡ ꯆꯥꯛꯀꯤ ꯊꯣꯡꯈ꯭ꯔꯕꯣ ꯑꯃꯨꯛ ꯊꯣꯡꯗ꯭ꯔꯤꯕ
ꯨꯡꯉꯅꯥ ꯊꯄꯣꯡꯡꯂꯦ ꯈꯣꯟ ꯀꯟꯅ ꯁꯨꯔꯤ ꯃꯥ ꯣꯏ ꯎ ꯀꯩꯅꯣꯗꯣ ꯆꯅꯝꯗꯤꯤ ꯂꯧ ꯁꯨꯔꯦ ꯃꯥꯅ ꯁꯤꯡꯗꯦꯀꯣ
ꯎꯝ
ꯑꯩꯅ ꯊꯍꯣꯡ ꯉꯁꯤꯗꯤ ꯅꯣꯏ ꯊꯣꯛꯄ ꯇꯧꯔ ꯃꯑꯣꯡꯗ ꯂ ꯍꯥꯏꯔꯨꯔꯅ ꯃꯃꯥꯁꯨ ꯋꯥꯔꯦ ꯕꯕꯥꯁꯨ ꯋꯥꯔꯦ ꯑꯩꯁꯨ ꯋꯥꯔꯦꯅ ꯍꯥꯏꯔꯕ ꯑꯗꯒꯤ ꯑꯩꯈꯣꯏꯒꯤ ꯃꯃ ꯑꯩꯈꯣꯏꯒꯤ ꯉꯁ ꯁꯣꯐꯥ ꯀꯩꯀꯥ ꯂꯩꯕ ꯈꯣꯠꯄ ꯑꯗꯒꯤ ꯃꯣꯏꯒꯤ ꯍꯥꯡꯗꯣꯛꯎꯗꯣꯛ ꯋꯥꯁꯤꯡ ꯃꯦꯆꯤꯟ ꯀꯩꯀꯥ ꯂꯩꯕ ꯃꯌꯥꯝ ꯗꯔꯝ ꯂꯩꯕ ꯁꯤꯟꯇꯦꯛꯁ ꯂꯩꯕ ꯃꯌꯥꯝꯗꯣ ꯂꯣꯏ ꯊꯥꯡꯈ꯭ꯔꯦꯕ ꯑꯗꯨꯒꯤ ꯑꯃꯨꯛ ꯊꯥꯡꯈ꯭ꯔꯕꯅꯤꯅ ꯑꯩꯈꯣꯏꯒꯤꯁꯨꯦ ꯑꯃꯨꯛ ꯑꯩꯈꯣꯏꯒꯤꯁꯨ ꯑꯃꯨꯛ ꯊꯥꯡꯖꯜꯂꯕꯅꯤꯅ ꯑꯗꯨꯒꯤꯁꯨ ꯊꯕꯛ ꯑꯃ ꯑꯣꯏꯅ ꯑꯗꯨꯝ ꯇꯧꯔꯦꯗꯅꯀꯣ ꯅꯍꯥꯛ ꯑꯇꯄ ꯁꯪꯗ꯭ꯔꯕ ꯉꯁꯤꯁꯦ ꯃꯤ ꯑꯃꯨꯛ
ꯍꯣꯏ ꯉꯥꯏꯈꯣ ꯀꯣ ꯑꯩꯁꯨ ꯊꯕꯛ ꯑꯃ ꯂꯩꯌꯦꯕꯀꯣ ꯃꯨꯛꯇ ꯊꯝꯈꯤꯒꯦ